ꯑꯥꯎ
ꯇꯌꯦ ꯇꯥꯏꯌꯦ
ꯁꯛꯁꯔꯔꯕꯕꯨ
ꯍꯧꯖꯤꯛꯇꯪ ꯆꯥꯕ ꯂꯣꯏꯔꯦ ꯅꯪꯗꯤ ꯆꯥꯔꯕꯣ ꯍꯥꯥ
ꯀꯩ ꯃꯤꯊꯤ ꯅꯨ
ꯑꯁ ꯖꯟ ꯆ ꯍꯥꯏ ꯉ ꯁꯤꯗꯤ ꯌꯦꯟ
ꯑꯦꯁ ꯏꯟꯁꯥꯡ ꯍꯥꯎ ꯍꯥꯎ ꯆꯥꯏꯅ ꯅꯣꯏꯗꯤ
ꯑꯩꯈꯣꯏꯒꯤ ꯅꯠꯇꯦꯍꯦ
ꯑꯦꯒꯤꯦ ꯏꯗꯨꯗꯤ
ꯔꯥꯏꯒꯤꯅꯦ ꯔꯥꯏꯒꯤ
ꯔꯥꯏꯔꯣ ꯆꯧ ꯔꯨꯄꯤ ꯄꯨꯗ꯭ꯔꯣ
ꯁꯧꯕꯨꯗꯨ
ꯑꯥ ꯑ ꯑꯗꯨꯗꯤ ꯌꯨꯝꯗ꯭ꯔꯣ
ꯍꯧꯖꯤꯛ ꯑꯩ ꯍꯧꯖꯤꯛ ꯇꯪꯖꯝꯗ ꯊꯣꯛꯂꯛꯄꯅꯦ ꯍꯣꯏ
ꯑꯣ ꯑꯣ ꯃꯤ ꯀꯅꯥꯅꯍ ꯃꯤ ꯌꯥꯝꯕ꯭ꯔꯣꯅꯦ
ꯃꯣꯏ ꯀꯥꯡꯒꯕꯨꯅꯦ ꯀꯔꯤꯅꯣ
ꯑ ꯑꯦꯍ
ꯑꯩꯈꯣꯏ ꯀꯥꯡꯕꯨꯒꯤꯗꯤ ꯌꯥꯎꯗ꯭ꯔꯕꯅꯤꯅ ꯑꯩꯈꯣꯏ ꯀꯥꯡꯕꯨꯒꯤ ꯔꯥꯏ ꯑꯄꯤꯛꯄꯗꯨꯗꯤ ꯂꯥꯛꯇ꯭ꯔꯤꯗꯅ
ꯑꯦ ꯒꯦꯡ ꯒꯦꯡ ꯇꯧꯍꯗꯕꯅꯤ ꯀꯩꯅꯣ ꯒꯦꯡ ꯑꯃꯗ ꯃꯤ ꯂꯣꯏꯅ ꯂꯥꯛꯑꯗꯤ ꯋꯥꯅꯤ
ꯑꯦ
ꯉꯁꯤ ꯕꯣꯜ ꯂꯩꯇ꯭ꯔꯦ ꯍꯥ
ꯃꯤꯒꯤ ꯕꯤꯇꯤ ꯑꯣꯏꯕꯕꯨ ꯀꯩꯅꯣ ꯅꯠꯇ꯭ꯔꯣ
ꯍꯥ
ꯍꯒꯤ ꯕꯤꯗꯤ ꯑꯣꯏꯕꯕꯨ
ꯍꯣꯏ ꯍꯣꯏ ꯃꯥꯅꯦ ꯃꯥꯅꯦ
ꯑꯩꯈꯏꯒꯤꯁꯨ ꯌꯧꯔꯛꯈꯤꯅꯤ ꯀꯩꯗꯧꯔꯒꯦ
ꯍꯥ
ꯍꯥꯥ
ꯕꯣꯜ ꯂꯩꯇ꯭ꯔꯦ ꯅ ꯉꯁꯤꯗꯤ
ꯑꯁꯤꯗꯤ ꯂꯩꯇ꯭ꯔꯦ ꯉꯁꯤꯗꯤ ꯄꯣꯊꯥꯔꯁꯦ
ꯍꯌꯦꯡꯁꯨ ꯑꯁ ꯌꯥꯝ ꯊꯦꯡꯉꯤꯅꯦ ꯂꯩꯔꯤꯗꯣ
ꯍꯣꯏ ꯑꯗꯨ ꯀ꯭ꯋꯥꯇꯔ ꯀꯥꯔꯕꯅꯤꯅ ꯌꯦꯡꯕꯗꯤ ꯌꯥꯏꯍꯦ ꯅꯣꯏꯁꯨ ꯕꯤꯠꯇꯤ
ꯗꯤ ꯀꯅꯥ ꯌꯦꯡꯂꯡꯉꯣꯏ ꯍꯥꯏꯒꯦ ꯊꯦꯡꯉꯦ ꯍꯥꯏꯕꯅꯦꯍꯦ ꯅꯪꯁꯨ
ꯑꯗꯨꯅꯦ ꯊꯦꯡ ꯊꯦꯡꯕ ꯈꯛꯇꯪ ꯑꯣꯏꯔꯅꯤ ꯀꯩꯅꯣ
ꯎꯝ ꯐꯩꯅꯦꯅ ꯗꯦꯠ ꯑꯦ ꯄꯨꯡ ꯑꯦꯂꯚꯦꯟ ꯊꯥꯔꯇꯤ ꯑꯦ ꯇꯨꯋꯦꯜ ꯊꯥꯔꯇꯤꯗ ꯇꯥꯕꯅꯦ
ꯑꯗꯨꯣꯏꯅ ꯐꯥꯎ ꯈꯔ ꯐꯔꯦ ꯈꯔ ꯉꯜꯂꯗꯤ
ꯑꯥ ꯑꯣ
ꯑꯁ ꯈ꯭ꯣꯏꯍꯤ ꯀꯠꯄꯤꯕꯅꯤꯅ
ꯑꯣ ꯋꯥꯔꯕꯣ ꯀꯅꯥ ꯄꯥꯏꯁꯤꯂꯨꯕꯕꯒꯤ
ꯑ ꯁꯤ ꯁꯤ ꯁꯤ ꯁꯤꯒꯨꯝꯕ ꯎꯄꯥꯏꯁꯦ ꯆꯥꯛ ꯆꯥꯕ ꯅꯨꯡꯉꯥꯏꯅꯕꯀꯣ
ꯌꯥꯏ ꯌꯥꯏ
ꯃꯆꯥ ꯈꯛꯇꯪ ꯀꯣꯛꯇꯨꯒ ꯇꯧꯕꯅꯤꯗ ꯅꯪ ꯒꯥꯔꯤ ꯊꯧꯔꯤꯁꯦ ꯃꯤ ꯃꯤ ꯀꯌꯥꯗꯤ ꯊꯧꯔꯤꯕ꯭ꯔꯣ
ꯍꯥꯥ
ꯅꯪ ꯃꯤ ꯄꯦꯁꯦꯟꯖꯔ ꯀꯌꯥ ꯀꯌꯥ ꯄꯨꯔꯒ ꯂꯩꯒꯦ ꯍꯟꯗꯛꯁꯦ
ꯑꯁ ꯄꯁꯤꯦꯟꯖꯔ ꯒꯥꯗꯤ ꯕꯟ ꯇꯧꯕꯒꯤ ꯆꯠꯇꯦꯅꯦ ꯏꯇꯥꯎ
ꯅꯠꯇꯦꯅꯦ ꯁ꯭ꯋꯥꯏꯗ ꯅꯪ ꯒꯥꯔꯤ ꯊꯧꯗ꯭ꯔꯣ
ꯑꯁꯨꯃꯥꯏꯅ ꯊꯧꯗ꯭ꯔꯦꯍꯦ ꯆꯤꯡꯒꯤ ꯂꯝꯕꯤꯅꯦ ꯑꯩ ꯊꯧꯔꯤꯁꯦ ꯑꯁꯨꯃꯥꯏ ꯊꯧꯕ ꯇꯣꯛꯈ꯭ꯔꯦ ꯀꯨꯏꯔꯦꯦ
ꯁ꯭ꯋꯥꯏ ꯊꯧꯕ ꯍꯥꯏꯕꯁꯦ ꯅꯪꯅ ꯃꯤ ꯑꯃꯗ ꯒꯥꯔꯤ ꯑꯃꯗ ꯄꯁꯦꯟꯖꯔ ꯃꯔꯤ ꯃꯔꯤ ꯎꯕ ꯌꯥꯏꯗꯅ
ꯌꯥꯏ ꯌꯥꯏ ꯑꯗꯨ ꯊꯧꯗ꯭ꯔꯦꯕ
ꯅꯪ ꯑꯩꯈꯣꯏ ꯂꯩꯀꯥꯏꯒꯤꯗꯤ ꯊꯧꯔꯕꯣ
ꯍꯥ
ꯑꯩꯈꯣꯏ ꯂꯩꯀꯥꯏ ꯀꯥꯡꯕꯨꯁꯤꯡꯗꯤ ꯂꯣꯏ ꯊꯧꯔꯕꯣ
ꯑꯦꯁ ꯊꯧꯗ꯭ꯔꯤꯗ ꯃꯤ ꯁꯨꯗ꯭ꯔꯤꯌꯦ ꯐꯧꯗꯁꯨ ꯈꯔ ꯋꯥꯠꯂꯤꯌꯦ
ꯑꯗꯨꯗꯣ ꯍꯟꯖꯤꯟ ꯍꯟꯖꯤꯟ ꯊꯧꯒꯗꯕꯅꯤꯅꯦ ꯄꯦꯁꯦꯟꯖꯔ ꯃꯥꯡꯍꯜꯂꯅꯨꯅꯦ
ꯑꯣꯏ ꯃꯣꯏꯁꯨ ꯊꯕꯛ ꯑꯦ ꯊꯕꯛ ꯂꯩꯗꯕꯗꯨꯕꯨ ꯇꯣꯡꯨꯛ ꯂꯥꯛꯑꯣ ꯇꯣꯡꯉꯣ ꯑꯩ ꯄꯩꯁꯥ ꯂꯧꯧꯕꯒꯦ ꯍꯥꯏꯔꯗꯤ ꯌꯥꯒꯗ꯭ꯔꯣ ꯅꯪꯁꯨ
ꯑꯗꯨꯕꯨ ꯐ꯭ꯔꯤ ꯂꯩꯕ ꯉꯥꯛꯇꯅꯤꯅ
ꯃꯇꯥꯡ ꯃꯇꯥꯡ ꯆꯥꯕꯒꯤ ꯇꯧꯒꯗꯕꯅꯤꯅꯦ ꯑꯩ ꯇꯧꯔꯤꯁꯤꯗꯤ ꯅꯣꯏ ꯊꯕꯛ ꯂꯩꯕ꯭ꯔꯥ ꯍꯪꯉꯒ ꯇꯧꯔꯤꯁꯤꯗꯤ ꯊꯕꯛ ꯂꯩꯔꯗꯤ ꯆꯠꯁꯦ ꯂꯩꯗ꯭ꯔꯗꯤ ꯄꯥꯏ ꯂꯩꯗꯤ ꯀꯩꯅꯣ
ꯑꯗꯨꯒꯤꯅꯦ ꯃꯇꯝꯁꯨ ꯇꯦꯟꯁꯤꯜꯂꯛꯄꯅꯤꯅ ꯒꯥꯔꯤ ꯊꯧꯕꯁꯤ ꯇꯣꯛꯄ ꯌꯥꯗꯦ ꯍꯦ
ꯑꯗꯨꯅꯦ ꯑꯗꯨꯅꯤ ꯄꯩꯁꯥꯅꯤ ꯀꯩꯅꯣ ꯄꯩꯁꯥ ꯇꯥꯔꯒ ꯍꯤꯡꯒꯗꯕꯅꯤ
ꯎꯝ ꯇꯨꯒꯤ ꯄꯩꯁꯥ ꯈꯨꯇꯥꯟꯗꯨꯗꯤ ꯆꯠꯃꯟꯗ꯭ꯔꯣ
ꯑꯁ ꯁ꯭ꯂꯣ ꯇꯔꯁꯨ ꯈꯔ ꯂꯦꯡꯉꯤꯗꯣ ꯐꯔꯕꯅꯤ
ꯑꯗꯨ ꯆꯥꯝꯃꯒꯥꯏꯁꯦ ꯄꯪꯉꯩ ꯂꯩꯕ ꯅꯠꯇꯦꯕ
ꯎꯝ ꯄꯩꯁꯥꯁꯦ ꯐ꯭ꯔꯤꯗ ꯂꯥꯛꯇꯦ ꯀꯩꯅꯣ ꯊꯕꯛ ꯁꯨꯔꯒ ꯂꯥꯛꯄꯅꯦ
ꯃꯥꯟꯅꯤ ꯅꯪ ꯒꯦꯝꯁꯨ ꯅꯥꯗ꯭ꯔꯕꯣꯟꯗ
ꯁꯅꯥꯗ꯭ꯔꯦꯍꯦ ꯅꯣꯏꯁꯨ ꯁꯅꯥꯗꯔꯛꯑꯒ
ꯑꯩꯁꯨ ꯁꯅꯥꯗ꯭ꯔꯦ ꯆꯪ꯭ꯔꯒ ꯋꯥꯎ ꯃꯣꯠꯇꯣ ꯉꯥꯏꯍ ꯉꯥꯏꯍꯥꯛ ꯁꯅꯥꯑꯦ
ꯁꯨꯋꯥ ꯃꯣꯠ ꯀꯁꯅꯥꯔꯤꯅꯗꯤ ꯐꯔꯤ ꯑꯩꯗꯤ
ꯑꯦꯁ ꯑꯗꯨꯗꯒꯤ ꯄ꯭ꯔꯦꯛꯇꯤꯁꯅꯤꯅꯦꯕꯣꯏꯄꯨ
ꯉꯥꯏ ꯄꯥꯔꯦ ꯑꯗꯨꯒ ꯄ꯭ꯔꯦꯛꯇꯤꯁ ꯇꯧꯔꯒ ꯀ꯭ꯂꯥꯁꯁꯤꯛꯇꯗꯤ ꯑꯣꯏꯗꯕꯗꯣ
ꯑꯦ ꯄ꯭ꯂꯥꯁꯤꯛꯇꯁꯨ ꯅꯩꯔꯤꯕꯗꯨꯅꯦ ꯑꯦ ꯇꯤꯁꯨ ꯂꯩ ꯂꯩꯇꯕꯒꯤ ꯁꯕ ꯒꯦꯝ ꯑꯩꯈꯣꯏ ꯀꯥꯡꯒꯁꯦ ꯁꯨꯡꯇꯥ ꯁꯅꯥꯗ꯭ꯔꯦ ꯀꯗꯥꯏꯗꯒꯤ
ꯅꯪ ꯉꯁꯥꯏ ꯅꯌꯥꯝꯒꯤ ꯆꯦ ꯆꯥꯡ ꯂꯧꯕꯗꯤ ꯂꯣꯏꯔꯕꯣ
ꯂꯣꯏꯔꯦ ꯉꯁꯥꯏꯗꯣ ꯂꯧꯔꯦꯗꯤꯒ
ꯑꯣ ꯐꯔꯦ ꯐꯔꯦ ꯂꯣꯏꯔꯗꯤ
ꯅꯪꯗꯤ ꯋꯥꯀꯤꯡ ꯆꯠꯅꯤꯡꯗ꯭ꯔꯣ ꯀꯩꯅꯣ
ꯌꯥꯏ ꯉꯟꯅ ꯉꯟꯅ ꯍꯜꯂꯛꯄ ꯅꯨꯃꯤꯠꯗꯗꯤ ꯌꯥꯏ ꯅꯣꯏ ꯄꯨꯡ ꯀꯌꯥ ꯀꯌꯥꯗ ꯆꯠꯀꯦ
ꯑꯦ ꯄꯨꯡ ꯃꯉꯥ ꯑꯗꯨꯋꯥꯏꯗꯨꯅꯦꯗ ꯑꯗꯨꯅꯦ
ꯆꯠꯄ꯭ꯔꯣ ꯉꯁꯤꯁꯨ
ꯆꯠꯂꯦ
ꯀꯥꯏ ꯀꯥꯏ ꯆꯠꯂꯦ ꯁꯤꯔꯥꯎ ꯆꯤꯡꯔꯣ
ꯍꯣꯏ ꯃꯊꯛꯇꯣ ꯑꯥ ꯃꯇꯣꯟꯗꯣ
ꯁꯤꯡꯗ
ꯍꯣꯏꯅꯦ ꯑꯦꯕ꯭ꯔꯤꯗꯦꯅꯤ ꯑꯩꯈꯣꯏꯗꯤ
ꯉꯔꯥꯡꯗꯤ
ꯉꯔꯥꯡꯁꯨ ꯆꯠꯂꯦ
ꯉꯥꯡ ꯆꯄꯅꯦꯁ ꯃꯥꯅꯤꯗꯥ
ꯑꯦꯁ ꯉꯔꯥꯡ ꯆꯠꯂꯤꯗꯨꯗꯤ ꯉꯕ꯭ꯔꯣ
ꯉꯔꯥꯡ ꯑꯩꯗꯤ ꯑꯦꯝ ꯀꯦꯗ ꯆꯠꯂꯨꯕ ꯃꯥꯕ ꯅꯪꯁꯦ
ꯅꯠꯇꯦꯍꯦ ꯍꯜꯂꯛꯑꯒ ꯆꯠꯄꯅꯦꯍꯦ ꯑꯗꯨ ꯑꯩ ꯅꯪ ꯀꯣꯜ ꯇꯧꯔꯛꯑꯒ ꯅꯪ ꯏꯔꯨꯔꯒ ꯂꯩꯕꯗꯨꯗꯤ
ꯑꯣ ꯑꯣ ꯑꯣ ꯉꯔꯥꯡꯗ ꯑꯩ ꯊꯦꯡ ꯑꯩ ꯉꯔꯥꯡꯁꯨ ꯑꯩꯅ ꯊꯦꯡꯅ ꯂꯥꯛꯑꯦ ꯄꯨꯡ ꯃꯔꯤ ꯃꯈꯥꯏ ꯑꯗꯋꯥꯏ ꯂꯥꯛꯑꯦ ꯑꯗꯨꯒꯤꯅꯦ
ꯅꯪꯒꯤ ꯏꯔꯨꯕꯗꯨꯗꯤ ꯎꯝ ꯅꯪ ꯏꯔꯨꯈꯤꯒꯦ ꯍꯥꯏꯕꯁꯦ ꯑꯦꯟꯇꯤꯅꯥꯁꯨ ꯏꯔꯨꯈꯤꯒꯦ ꯍꯥꯏꯔ ꯇꯧꯕꯅꯦ ꯑꯗꯨ ꯃꯥꯗꯤ ꯐ ꯐꯠ ꯂꯣꯏꯁꯜꯂꯦ
ꯎꯝ ꯍꯝ
ꯃꯅꯥꯎꯅꯨꯄꯤꯗꯨꯒ ꯑꯩꯒ ꯀꯦ ꯁꯤꯗꯨꯒ
ꯑꯦ ꯑꯦꯍ ꯍꯧꯖꯤꯛꯗꯤ ꯀꯩꯇꯧꯔ ꯂꯩꯌꯦ ꯅꯪ ꯇꯨꯝꯃꯕꯣ
ꯗꯨꯝꯗ꯭ꯔꯤꯗ ꯍꯧꯖꯤꯛ ꯆꯥꯛ ꯆꯥꯕ ꯂꯣꯏꯔꯒ ꯃꯣꯏ ꯀꯥꯡꯒꯕꯨꯁꯤꯡꯗꯤ ꯂꯩꯍꯧꯔꯤ ꯑꯩ ꯑꯗꯨꯝ ꯍꯥꯟꯅ ꯊꯣꯛꯄꯅꯦ
ꯑꯩꯈꯣꯏꯒꯤꯒꯦꯅ ꯀꯅꯥ ꯀꯅꯥ ꯌꯥꯎꯒꯦ
ꯌꯥꯕꯗꯤ ꯍꯦꯒꯅ ꯑꯝꯇ ꯑꯩꯗꯤ ꯌꯨꯝ ꯊꯪꯕꯗꯤ ꯀꯧꯅꯤ
ꯑꯣ ꯑꯣ ꯎꯝ
ꯌꯦꯅꯤꯡ ꯉꯠꯇ ꯌꯥꯗꯗ ꯍꯟꯗꯁꯤ
ꯕꯤꯑꯦꯝ ꯔꯣ
ꯌꯦꯟꯠꯇ
ꯉꯔꯥꯡꯁꯨ ꯌꯦꯟ ꯉꯁꯤꯁꯨ ꯌꯦꯟ ꯍꯥꯏꯕ
ꯉꯔꯥꯡꯒꯤ ꯄ꯭ꯔꯦꯡꯗꯨꯗꯤ ꯍꯥꯎꯇꯦꯍꯦ
ꯍꯥꯥ
ꯉꯔꯥꯡꯒꯤ ꯐ꯭ꯔꯦꯡ ꯇꯧꯕꯤꯕꯗꯨꯗꯤ ꯆꯩ ꯋꯥꯠꯂꯦꯕ
ꯍꯧꯖꯤꯛ ꯆꯠꯂꯒ ꯐꯨꯔꯨꯖꯤꫪꯣ
ꯑꯩꯅ ꯉꯔꯥꯡꯒꯤ ꯄꯔꯦꯡꯗꯨꯗꯤ ꯍꯥꯎꯇꯦ
ꯍꯣꯏ ꯄ꯭ꯂꯦꯟꯗꯤ ꯍꯥꯎꯗꯦ ꯑꯗꯨꯕꯨ ꯃꯦꯁꯤ ꯉꯝꯃꯤꯒꯩ ꯑꯩꯗꯤ ꯁꯥꯎꯕꯁꯨ ꯂꯣꯏ ꯃꯥꯡꯈ꯭ꯔꯦꯍꯦ
ꯑꯁ ꯉꯔꯥꯡꯒꯤ ꯍꯨꯏ ꯈꯣꯡꯕꯁꯤꯗꯤꯀꯣ
ꯄꯗꯤ ꯂꯨꯡ ꯀ ꯍꯥꯏ ꯑꯩꯉꯣꯟꯗ ꯂꯨꯡꯗꯣ
ꯑꯁ ꯇꯤꯐꯥꯒ ꯂꯩꯔꯕꯅꯦꯒ ꯇꯧꯔꯤꯁꯦꯀꯣ
ꯎ ꯂꯨꯝꯗꯔ ꯀꯣꯜ ꯇꯧꯔꯒ ꯐꯨꯔꯣ ꯍꯥ ꯅꯣꯏ ꯌꯨꯝ ꯂꯥꯛꯑꯒ
ꯑꯗꯨꯒ ꯀꯂꯤꯌꯥꯗ ꯀꯂꯤꯌꯥꯁ ꯑꯦꯁ ꯅꯣ ꯔꯤꯛ ꯔꯤꯛ ꯇꯧ ꯂꯩꯔꯤꯅꯦ
ꯑꯗꯨꯗ
ꯋꯥꯣ ꯁꯃꯨ
ꯃꯦꯠꯁꯇꯣ ꯐꯖꯅ ꯐꯣꯜ ꯑꯗꯨꯗꯥ ꯂꯩꯇꯦ ꯇꯧꯋꯦ ꯐꯖꯅ ꯌꯦꯡꯁꯤꯟꯕꯗꯗꯤ ꯑꯁꯦꯡꯕ ꯂꯩꯇꯦꯍꯦ ꯑꯗꯨꯅꯦ ꯐꯠꯇꯕꯁꯤꯡꯅꯕꯨ ꯍꯥꯏꯔꯗꯤ
ꯄꯦꯅꯥꯗꯣ ꯐꯦꯅꯤꯅꯦ ꯀꯩꯅꯣ ꯉꯔꯥꯡꯁꯦ
ꯎꯝ ꯁꯒꯥ ꯐꯥꯎ ꯀꯝꯄ꯭ꯂꯦꯟ ꯇꯧꯗꯦ ꯍꯥꯏꯕꯅꯤꯗ ꯅꯠꯇ꯭ꯔꯣ
ꯎꯝ ꯎꯝ ꯎꯝ ꯃꯥꯗꯤ ꯈꯪꯉꯤꯗꯅ ꯃꯥꯅ ꯁꯣꯏꯕꯒꯤꯅꯤ ꯀꯩꯅꯣ ꯃꯊꯟꯇ ꯅꯥꯜꯂꯒ ꯇꯥꯕꯗꯨꯕꯨ ꯎꯝ ꯎꯝ ꯐꯗꯤ ꯇꯨꯝꯃꯒꯦꯔꯣ
ꯇꯨꯝꯈꯤꯔꯣꯏꯗ ꯑꯇꯣꯞꯄꯁꯤꯡꯒ ꯒꯥꯔꯤꯁꯨ ꯊꯧꯈꯤꯅꯤ
ꯑ ꯊꯧ ꯊꯧ ꯑꯩꯁꯨ ꯃꯣꯏ ꯀꯣꯜ ꯇꯧꯔꯛꯑꯗꯤ ꯆꯠꯄ ꯇꯥꯕꯅꯦ ꯎꯄꯥꯏ ꯂꯩꯇꯦ
ꯑꯗꯨꯒꯤꯗꯣ ꯂꯩꯀꯥꯏ ꯂꯩꯀꯥꯏꯗ ꯈꯥꯝ ꯈꯥꯝꯃꯒ ꯅꯦꯛꯁ ꯕꯥꯏ ꯅꯦꯛꯁ ꯑꯇꯣꯞꯄ ꯂꯩꯀꯥꯏꯗꯁꯨ ꯆꯠꯂꯣ ꯑꯗꯨꯝ
ꯎꯝ ꯑꯩꯈꯣꯏ ꯀꯦ ꯐꯤꯁꯨ ꯆꯠꯀꯅꯤ ꯍꯥꯏꯕ ꯅꯠꯇ꯭ꯔꯣ
ꯑꯩꯈꯣꯏ ꯀꯦ ꯁꯤꯁꯦ ꯈꯪꯗꯦꯅꯦ ꯄꯥꯎ ꯐꯥꯎꯔꯛꯇꯦꯅꯦ ꯃꯥꯁꯦ
ꯃꯥꯁꯨ ꯃꯥꯁꯨ ꯊꯕꯛ ꯑꯅꯧꯕ ꯍꯧꯔꯤ ꯍꯥꯏ ꯍꯥꯏꯕ ꯅꯠꯇ꯭ꯔꯣ
ꯍꯣꯏꯅꯦ
ꯑꯗꯨꯗꯤ ꯆꯠꯂꯝ ꯆꯠꯅꯤꯗ ꯀꯧꯗꯧꯔꯛꯗꯤ ꯃꯥ ꯊꯕꯛ ꯂꯩ ꯍꯥꯏꯔꯤꯗꯤ ꯍꯥꯏꯕꯅꯤꯅ ꯆꯠꯅꯕ
ꯦ ꯍꯥꯏꯕꯩꯅꯤꯅꯦ ꯒꯥꯔꯤ ꯊꯧꯕ ꯍꯩꯇꯦ ꯍꯥꯏꯕꯩꯅꯤꯅꯦ
ꯇꯝꯃꯗꯤ ꯍꯩꯅꯤ ꯀꯩꯅꯣ ꯍꯩ
ꯃꯥꯁꯦ ꯃꯍꯧꯁꯥꯒꯤ ꯒꯥꯔꯤ ꯊꯧꯕꯁꯦ ꯀꯨꯏꯅ ꯊꯧꯕ ꯉꯝꯗꯦ ꯍꯥꯏꯌꯦꯕ
ꯑꯥ ꯑ ꯃꯥꯒꯤ ꯒꯥꯔꯤ ꯈꯨꯊꯧꯗꯤ ꯆꯩ ꯋꯥꯠꯂꯤ ꯑꯗꯨꯗꯤ
ꯊꯧꯕ ꯍꯩꯗ꯭ꯔꯁꯨ ꯄꯪꯊꯧ ꯊꯧꯔꯒ ꯅꯠꯇ꯭ꯔꯣ
ꯑꯗꯨꯅꯤ ꯍꯩ ꯍꯩ ꯍꯩꯔꯛꯀꯗꯕꯅꯤ ꯑꯗꯨꯅ
ꯁꯤꯅ ꯇꯥꯛꯄꯗꯤ ꯅꯨꯄꯤ ꯁꯨꯐꯛ ꯐꯪꯉꯔꯣꯏ ꯃꯥ
ꯎ ꯑꯦ ꯑꯗꯨꯃꯥꯏꯅ ꯍꯥꯏꯅꯨꯍꯦ ꯈ꯭ꯋꯥꯏꯗꯒꯤ ꯑ ꯑꯩꯈꯣꯏ ꯗꯒꯤ ꯈ꯭ꯋꯥꯏꯗꯒꯤ ꯐꯖꯕ ꯄꯨꯔꯛꯑꯗꯤ ꯅꯪ ꯎꯝ ꯆꯣꯞꯆꯅꯤ
ꯌꯥꯗꯕꯩꯅꯤꯅꯦ ꯀꯗꯥꯏꯗꯒꯤ ꯑꯗꯨꯒꯤ ꯒꯥꯔꯤ ꯈꯨꯊꯧꯅꯗꯤ ꯕꯣꯏꯄꯨ
ꯅꯪꯁꯨ ꯑꯩꯈꯣꯏꯒ ꯊꯧꯃꯤꯟꯅꯕꯗꯒꯤ ꯑꯗꯨꯝ ꯊꯧꯕ ꯍꯩꯔꯗꯣꯏꯅꯤꯅꯦ
ꯁꯦ ꯁꯦ ꯑꯦꯁ ꯑꯦꯁ ꯑꯩ ꯑꯗꯨꯝ ꯍꯩꯗ ꯍꯥꯟꯅꯗꯒꯤ ꯀꯩꯅꯣ
ꯏꯁ ꯈꯔ ꯈꯔ ꯊꯧꯕꯗꯣ ꯏꯁꯄꯤꯠꯇꯁꯨ ꯑꯃꯨꯛ ꯊꯧ ꯇꯞꯅꯁꯨ ꯑꯃꯨꯛ ꯊꯧꯗꯨ ꯇꯧꯗꯣꯏꯅꯤꯅꯦ ꯀꯩꯅꯣ
ꯂꯝꯕꯤ ꯐꯔꯗꯤ ꯏꯁꯄꯤꯗꯇ ꯊꯧꯕ ꯇꯥꯕꯅꯤ ꯀꯩꯅꯣ ꯏ
ꯂꯝꯕꯤ ꯐꯠꯇꯕꯁꯨ ꯌꯥꯝ ꯊꯦꯡꯅꯩꯗꯅ
ꯍꯣꯏ ꯊꯦꯡꯅꯏꯗꯕꯨ ꯒꯥꯔꯤ ꯒꯥꯔꯤꯗ ꯂꯩꯅ ꯒꯥꯔꯤ ꯐꯠꯇꯕ ꯊꯧꯕ ꯅꯨꯡꯉꯥꯏꯕꯁꯤꯡꯗꯤ ꯀꯥꯏꯗꯦ
ꯃꯤ ꯇꯣꯡꯂꯒ ꯀꯝꯄ꯭ꯂꯦꯟ ꯇꯧꯕꯁꯨ ꯌꯥꯝꯃꯦꯗꯅꯀꯣ
ꯌꯥꯝꯃꯦ ꯌꯥꯝꯃꯦ ꯌꯥꯝ ꯂꯩꯇꯕꯗꯤ ꯅꯠꯇꯦ
ꯑꯗꯨꯅꯦ ꯀꯝꯄ꯭ꯂꯦꯟ ꯇꯧꯕꯗꯣ ꯑꯦꯛꯁꯄ꯭ꯂꯦꯟ ꯇꯧꯔ ꯐꯥꯎ ꯌꯥꯗꯦꯕ
ꯎꯝ ꯑꯦꯛꯁꯄ꯭ꯂꯦꯟ ꯇꯧꯕ ꯌꯥꯇꯔꯗꯤ ꯆꯩ ꯋꯥꯠꯂꯤ ꯀꯩꯅꯣ
ꯑꯗꯨ ꯑꯦꯁ ꯁꯤꯗꯔꯤ ꯊꯧꯕꯕꯨ ꯑꯩꯈꯣꯏꯒꯤꯗꯨꯕꯨ ꯊꯧꯔꯛꯑꯗꯤ ꯑꯗꯨꯝ ꯄꯦꯁꯦꯟꯖꯔꯗꯤ ꯌꯥꯎꯔꯛꯀꯅꯤ ꯀꯩꯅꯣ
ꯌꯥꯔꯥꯅꯤ ꯌꯥꯔꯥꯅꯤ ꯍꯣꯏ
ꯍꯧꯖꯤꯛ ꯈꯨꯗꯛꯇ ꯄꯁꯦꯟꯖꯔ ꯑꯔꯩ ꯑꯔꯩꯕ ꯂꯩꯔꯦꯅ ꯄꯪꯍꯥꯞ ꯍꯥꯞꯄ ꯌꯥꯗꯦꯕ ꯒꯥꯔꯤꯗ ꯅꯠꯇ꯭ꯔꯣ
ꯎꯝ
ꯑꯗꯨꯅꯦ ꯏꯟꯐ꯭ꯂꯨꯋꯟꯁ ꯇꯧꯕ ꯌꯥꯝ ꯂꯩꯌꯦꯕ
ꯃꯍꯧꯁꯥꯅꯤ ꯀꯩꯅꯣ ꯑꯗꯨꯗꯤ
ꯈꯣꯏ ꯃꯈꯥ ꯂꯩꯀꯥꯏꯒꯤ ꯗ꯭ꯔꯥꯏꯚꯔꯗꯨꯗꯤ ꯊꯧꯃꯤꯟꯅꯕ ꯌꯥꯔꯅꯨꯀꯣ
ꯃꯥꯅ ꯄꯨꯔꯛꯀꯗꯕꯁꯦ ꯒꯥꯔꯤꯁꯦꯀꯣ ꯄꯥꯠ ꯁꯨꯗꯕ ꯉꯥꯛꯇ
ꯁꯦꯀꯦꯟ ꯍꯦꯟꯅꯤꯅꯦ ꯃꯒꯤꯗꯤ
ꯍꯨꯝ ꯍꯝ ꯃꯥꯅ ꯊꯧꯕ ꯍꯩꯇ꯭ꯔꯦꯅ ꯑꯗꯨꯝ ꯂꯧ ꯂꯪꯊꯣꯛꯄꯒꯨꯝꯕ ꯀꯣ
ꯎꯝ ꯍꯣꯏꯕꯨ ꯌꯨ ꯀꯣꯇꯥꯗ ꯍꯥ ꯃꯥꯥꯟꯂꯨꯔꯕ ꯃꯥꯜꯂꯦ ꯃꯥꯒꯤꯗꯤ ꯅꯠꯇ꯭ꯔꯣ
ꯃꯥꯅꯦ ꯒꯥꯔꯤ ꯑꯅꯧꯕ ꯁꯦꯡꯅ ꯌꯣꯟꯕꯤꯌꯣꯕ ꯌꯣꯟꯕꯗꯨꯁꯨ
ꯑꯗꯨꯅꯦ ꯃꯥ ꯊꯧꯕ ꯂꯣꯏꯕ ꯉꯥꯛꯇꯪ ꯄꯤꯖꯤ ꯎꯝ ꯃꯥꯒꯤ ꯃꯥꯒꯤ ꯕ꯭ꯔꯗꯔꯁꯤꯡꯅꯐꯥꯎ ꯇꯧꯕꯗꯤ ꯑꯣ ꯂꯣꯏꯔꯦ
ꯈꯪꯗ꯭ꯔꯦ ꯈꯪꯗ꯭ꯔꯦ
ꯎꯝ
ꯐꯔꯦ ꯐꯔꯦ ꯑꯗꯨꯗꯤ ꯑꯩꯁꯨ ꯊꯣꯛꯎꯈꯤꯒꯦ
ꯀꯥꯏꯗꯅꯣ ꯅꯪ ꯊꯣꯛꯀꯗꯕꯁꯤ
ꯑꯩ ꯁ꯭ꯋꯥꯏꯗ ꯒꯥꯔꯤ ꯄꯥꯔꯀꯤꯡꯗ ꯑꯝꯇ ꯋꯥ ꯉꯥꯡꯅꯔꯒꯦ
ꯍꯣꯢ ꯉꯥꯟꯅꯔꯨꯔꯣ ꯉꯥꯡꯅꯔꯨꯔꯣ ꯑꯗꯨꯗꯤ
ꯎꯝ ꯎꯝ ꯒꯥꯔꯤꯒꯤ ꯇꯥꯏꯃꯤꯡ ꯇꯥꯔꯦꯕꯀꯣ ꯒꯥꯔꯤ ꯊꯧꯕꯒꯤ
ꯎꯝ ꯅꯪ ꯄꯨꯡ ꯀꯌꯥꯗ ꯉꯥꯏ ꯅꯪ ꯃꯣꯔꯅꯤꯡꯂ ꯏꯚꯤꯅꯤꯡꯔꯣ
ꯃꯣꯔꯅꯤꯡ ꯅꯦ ꯃꯣꯔꯅꯤꯡ
ꯑꯣ ꯑꯣ ꯑꯩꯅ ꯏꯚꯤꯅꯤꯡ ꯇꯥꯔꯨ